ꯑꯕꫭ
ꯍꯣꯏ ꯍꯣꯏ ꯇꯥꯏꯌꯦ ꯂꯣꯏꯔꯦ ꯑꯉꯥꯡ ꯂꯥꯏꯔꯤꯛ ꯇꯥꯛ ꯄꯥ ꯑꯩꯒꯤ ꯅꯨꯡꯇꯤꯒꯤ ꯊꯕꯛ ꯂꯣꯏꯔꯦ ꯍꯧꯖꯤꯛꯅ
ꯋꯥꯔꯝꯒꯅꯤꯅꯦ ꯑꯗꯨꯝ ꯑꯥ ꯋꯥꯔꯝꯒꯅꯤ ꯑꯣꯖꯥ ꯇꯧꯕꯗꯤ
ꯑꯁ ꯑꯩꯈꯣꯏꯒꯤ ꯄꯥꯡꯒꯜ ꯌꯥꯝ ꯆꯠꯄꯅꯦ
ꯑꯣ
ꯍꯥꯏꯕꯗꯤ ꯑꯥ ꯐꯝꯔꯒ ꯇꯥꯛꯔꯁꯨ ꯑ ꯃꯇꯝ ꯈꯨꯗꯤꯡꯗ ꯑꯉꯥꯡꯗꯣ ꯑ ꯀꯔꯤꯅꯣ ꯊꯥꯗ ꯀꯣꯛ ꯃꯀꯣꯛꯇꯨ ꯊꯥꯗꯗꯕ ꯌꯥꯗꯦꯕ ꯑꯗꯨꯒꯤ ꯂꯣꯏꯅꯃꯛ ꯂꯣꯏꯔꯒ ꯂꯥꯛꯄꯗꯗꯤ ꯑꯝ ꯑꯗꯨꯝ ꯐꯃꯨꯡꯗ ꯄꯣꯟ ꯊꯥꯒꯦ ꯇꯧꯋꯦ ꯃꯔꯛ ꯃꯔꯛꯇꯗꯤ
ꯑꯉꯥꯡꯕ ꯑꯃꯨꯛꯀ ꯈꯤꯇꯪꯅ ꯇꯞꯅ ꯈꯪꯕ ꯈꯪꯕ ꯇꯥꯏꯗꯤ ꯑꯃꯨꯛꯀ
ꯍꯣꯏ ꯍꯣꯏ ꯑꯁ ꯑꯉꯥꯡꯁꯦ ꯖꯥ ꯖꯥꯠ ꯌꯥꯝ ꯊꯦꯡꯅꯩꯌꯦ ꯑꯩꯒꯤ ꯑꯉꯥꯡꯁꯤꯡꯒꯤ ꯋꯥꯔꯤꯗ ꯃꯔꯝꯗ ꯍꯥꯏꯕꯤꯒꯦꯅꯤ ꯅꯪ ꯑꯉꯥꯡꯁꯤꯡ ꯍꯥꯏꯔꯒ ꯅꯤꯡꯁꯤꯡꯂꯛꯑꯦ
ꯑꯥ ꯑꯥ
ꯑꯌꯨꯛꯇ ꯇꯧꯕꯁꯤꯅ ꯑꯌꯨꯛꯇ ꯇꯧꯕꯁꯤꯅ ꯑꯥꯝ ꯃꯄꯟ ꯀꯥꯕꯅꯦꯕ ꯀꯣ
ꯑꯥ
ꯃꯄꯥꯟ ꯀꯥꯕꯁꯦ ꯃꯥꯁꯦ ꯑꯥ ꯀꯔꯤꯅꯣ ꯑꯃꯈꯛꯇꯪ ꯇꯧꯕ ꯁꯕꯖꯦꯛ ꯑꯃꯈꯛꯇꯪ
ꯎꯝ ꯎꯝ
ꯑꯗꯨ ꯇꯧꯋꯦ ꯑꯗꯨꯒ ꯃꯥꯁꯦ ꯑꯥ ꯀꯔꯤꯅꯣ ꯈꯨꯠꯏ ꯌꯥꯝ ꯊꯤꯕ ꯑꯌꯨꯛ ꯑꯌꯨꯛꯇ ꯑꯩꯅ ꯇꯧꯕ ꯑꯉꯥꯡꯁꯦ ꯑꯩ ꯐꯥꯎꯁꯨ ꯃꯁꯥ ꯐꯥꯎꯁꯨ ꯄꯥꯊꯣꯛꯄ ꯍꯩꯇꯕ ꯃꯇꯝ ꯂꯩꯈ꯭ꯔꯦꯕ ꯃꯥꯁꯦ ꯈꯨꯗꯤ ꯊꯤꯃꯟꯕꯒꯤ ꯑꯗꯣ ꯑꯉꯥꯡꯁꯦ ꯌꯥꯝ ꯂꯥꯏꯔꯤꯛ ꯍꯩꯕ ꯑꯉꯥꯡ ꯅꯠꯇꯦꯕ ꯃꯥꯁꯦ
ꯑ ꯑꯥ
ꯌꯥꯝ ꯌꯥꯝ ꯍꯩꯇꯕꯁꯨ ꯅꯠꯇꯦ ꯑꯗꯨ ꯑꯗꯨ ꯎ ꯃꯃꯥ ꯃꯄꯥꯅ ꯐꯨꯕꯁꯦ ꯑ ꯂꯥꯏꯔꯤꯛ ꯍꯩꯇꯕꯒꯤ ꯐꯨꯗ꯭ꯔꯦ ꯍꯥꯏꯌꯦꯦ ꯀꯔꯤ ꯇꯧꯕꯒꯤ ꯐꯨꯕ꯭ꯔꯥ ꯍꯥꯏꯔꯒ ꯈꯨꯠ ꯏ ꯊꯤꯃꯟꯕꯒꯤ ꯐꯨꯈ꯭ꯔꯦ ꯍꯌꯦ ꯍꯧꯛ
ꯎ
ꯑꯗꯒꯤꯦ
ꯐꯨ ꯊꯤꯕꯁꯨ ꯑꯦꯁ ꯀꯩꯅꯣꯒꯤ ꯑꯗꯨꯝ ꯊꯤꯔꯛꯀꯅꯤ ꯀꯩꯅꯣꯒꯤ ꯐꯖꯅ ꯑꯩꯈꯣꯏꯅ ꯇꯛꯄꯤꯗ꯭ꯔꯗꯤꯀꯣ
ꯑ
ꯑꯗꯨꯝ ꯊꯤꯔꯛꯀꯅꯤ ꯑꯗꯨꯗ ꯅꯪ ꯐꯖꯅ ꯌꯦꯡꯉꯒ ꯃꯥꯒꯤ ꯄꯨꯟꯁꯤꯒꯤ ꯂꯝꯕꯤꯗ ꯇꯨꯡꯒꯤ ꯂꯥꯛꯀꯗꯕꯗ ꯈꯜꯂꯒ ꯐꯖꯅ ꯇꯝꯕꯤꯔꯣ ꯑꯗꯨꯒꯤ ꯅꯪꯕꯨꯁꯨ ꯀꯥꯎꯔꯔꯣꯏꯕ ꯃꯐꯝ ꯃꯐꯝ ꯇꯣꯉꯥꯟ ꯇꯣꯉꯥꯟꯅ ꯂꯩꯔꯁꯨ ꯑꯁ ꯑꯩ ꯑꯣꯖꯥ ꯑꯃ ꯂꯩꯔꯝꯃꯦ ꯑꯗꯨ ꯐꯖꯅ ꯇꯥꯛꯄꯤꯌꯦ ꯁꯃꯥꯏꯅꯀꯣ
ꯑ
ꯀꯣꯏꯁꯨ ꯑꯗꯨꯃꯥꯏꯅ ꯇꯧꯋꯦꯕ
ꯊ
ꯑꯩ ꯀꯩꯅꯣꯒꯤ ꯁ꯭ꯀꯨꯜ ꯀꯥꯕ ꯃꯇꯝꯗ ꯑꯩꯈꯣꯏꯗꯤ ꯈꯔ ꯉꯟꯅ ꯑꯩꯈꯣꯏꯗꯤ ꯑꯩꯈꯣꯏꯗꯤ ꯉꯟꯅ ꯇꯝꯂꯛꯄꯅꯤꯅ ꯍꯤꯟꯗꯤ ꯇꯝꯃꯦꯕ ꯍꯤꯟꯗꯤ ꯁꯕꯖꯦꯛꯇ ꯑꯗꯨꯒꯤ ꯁꯤꯁꯇꯔ ꯁꯤꯁꯇꯔ ꯑꯃꯅ ꯇꯝꯕꯤꯌꯦꯕ ꯑꯩꯈꯣꯏ ꯑꯉꯥꯡ ꯑꯣꯏꯔꯤꯉꯩ ꯀ꯭ꯂꯥꯁ ꯋꯥꯟ ꯇꯨ ꯊ꯭ꯔꯤꯗꯀꯣ ꯑꯗꯨ ꯁꯤꯁꯇꯔꯗ ꯍꯟꯗꯛ ꯊꯦꯡꯅꯕ ꯑꯃꯒ ꯑꯩꯈꯣꯏ ꯑꯩꯈꯣꯏ ꯈꯨꯟꯗ ꯃꯥꯅ ꯂꯥꯛꯄꯀꯣ
ꯑꯥ
ꯐꯥꯗꯔ ꯁꯤꯁꯇꯔ ꯂꯥꯛꯄ ꯑꯩꯈꯣꯏ ꯀꯝꯄꯨꯗ ꯑꯃꯨꯛꯀ ꯂꯥꯛꯑꯒ ꯑꯁ ꯊꯦꯡꯅꯑꯕ ꯑꯩꯅ ꯑꯁꯤ ꯑꯗꯨ ꯅꯠꯇ꯭ꯔꯣꯅ ꯍꯥꯏꯕ ꯑꯩꯈꯣꯏꯒꯤ ꯍꯤꯟꯗꯤ ꯑꯣꯖꯥ ꯅꯠꯇ꯭ꯔꯣ ꯍꯥꯏꯕꯗꯣ ꯑꯁ ꯃꯥꯅꯤꯅꯦ ꯍꯥꯏꯕ ꯑꯩ ꯈꯪꯕ꯭ꯔꯥ ꯍꯥꯏꯕꯗꯤ ꯅꯣꯏ ꯆꯥꯎꯊꯣꯛꯈ꯭ꯔꯦ ꯅꯪꯒꯤ ꯅꯤꯡ ꯍꯥꯏꯌꯣ ꯍꯥꯏꯕ ꯑꯩꯒꯤ ꯃꯤ ꯍꯥꯏꯕ ꯑꯁ ꯑꯗꯨꯗꯤ ꯈꯪꯉꯤꯅꯦ ꯍꯥꯏꯕ ꯈ ꯃꯥꯜꯂꯦꯅ ꯈ ꯑꯅ ꯑ ꯁꯤꯁꯇꯔ ꯅꯪꯅ ꯑꯩꯈꯣꯏ ꯑꯉꯥꯡ ꯑꯣꯏꯔꯤꯉꯩꯗ ꯍꯤꯟꯗꯤ ꯐꯖꯅ ꯇꯝꯕꯤꯕꯁꯦ ꯀꯩꯅꯣ ꯏ ꯌꯥꯝ ꯈ ꯄ ꯐꯕꯅꯤ ꯑꯗꯨꯒꯤ ꯑꯩꯈꯣꯏꯅ ꯈꯪꯅꯤꯡ ꯈꯪꯗꯕꯒꯤ ꯑꯩꯈꯣꯏ ꯍꯧꯖꯤꯛꯐꯥꯎ ꯈꯪꯗꯕꯅꯤ ꯂꯧꯅꯤꯡꯗꯕ ꯀꯩꯅꯣꯒꯤ ꯂꯧꯅꯤꯡꯗꯕꯁꯨ ꯅ ꯦ ꯑꯗꯨꯒꯤ ꯇꯥꯛꯄꯗꯣ ꯁꯨꯞꯈꯪ ꯈꯪꯅꯕ ꯑꯩꯅ ꯍꯤꯟꯗꯤ
ꯑꯣ ꯍꯧꯖꯤꯛ ꯐꯥꯎꯁꯨ ꯈꯪꯗꯦ
ꯈꯪꯗꯦ ꯍꯧꯖꯤꯛ ꯐꯥꯎꯁꯨ
ꯑꯁ ꯂꯣꯏꯔꯦꯗ ꯑꯩ ꯑꯗꯨ ꯑꯣꯏꯔꯗꯤ ꯑꯩꯅ ꯇꯥꯛꯂ꯭ꯔꯨꯁꯤꯔ
ꯑꯅ ꯍꯥꯏꯕꯅꯦꯕ ꯅꯪꯗꯤ ꯐꯖꯅ ꯇꯥꯛꯄꯤꯌꯦ ꯑꯗꯨꯒ ꯑꯩꯅ ꯁꯣꯛꯀꯥꯡ ꯈꯪ ꯊꯕꯥꯪ ꯑꯩꯅ ꯈꯪꯅꯤꯡꯗꯦ ꯈꯪꯅꯤꯡꯗꯦ ꯍꯥꯏꯅ ꯁ ꯇꯧꯕ ꯅꯠꯇꯦꯕ ꯃꯁꯥꯅ ꯈꯪꯗꯕꯀꯣ ꯃꯄꯥ ꯑꯥ ꯃꯄꯥꯟ ꯂꯣꯝꯗꯁꯨ ꯆꯠꯂꯦ ꯀꯩꯅꯣꯒꯤ ꯃꯄꯥꯟꯂꯣꯝꯗ ꯆꯠꯂꯒ ꯆꯍꯤ ꯑꯅꯤꯒꯨꯝꯕ ꯆꯠꯂꯦ ꯑꯗꯨꯁꯨ ꯑꯁ ꯃꯥꯅ ꯉꯥꯡꯕꯗꯣ ꯑꯩꯗꯤ ꯈꯤꯇꯪ ꯈꯤꯇꯪꯕꯨꯗꯤ ꯊꯣꯛꯑꯦ ꯑꯗꯨꯒ ꯐꯖ ꯑ ꯉꯥꯡꯕ ꯍꯩꯇꯕꯀꯣ
ꯑꯣ ꯍꯧꯖꯤꯛꯁꯨ ꯍꯩꯇꯦ ꯍꯤꯟꯗꯤ ꯂꯣꯟ ꯉꯥꯡꯕ
ꯑ ꯑꯗꯨ ꯍꯧꯖꯤꯛꯁꯨ ꯍꯩꯇꯦ ꯌꯥꯗ꯭ꯔꯤ
ꯑꯁ ꯂꯣꯏꯔꯦꯗ ꯅꯪ ꯅꯪꯕꯨ ꯑꯩꯅ ꯐꯖꯅ ꯇꯛꯇꯕ ꯌꯥꯗ꯭ꯔꯦ ꯑꯗꯨ ꯑꯣꯏꯔꯦ ꯗꯤ ꯐꯨ ꯐꯨꯔꯒ
ꯃꯤ ꯑꯇꯣꯞꯄꯅ ꯋꯥ ꯁꯤ ꯉꯥꯅꯁꯨ ꯁꯣꯛꯈꯥꯡ ꯈꯪꯈ꯭ꯔꯦꯕ ꯍꯤꯟꯗꯤꯅ
ꯋꯥꯁꯦ ꯂꯣꯟꯁꯦ
ꯎꯝ
ꯀꯣ
ꯑꯥꯎ ꯑꯣꯥꯎ ꯇꯥꯏ ꯇꯥꯏ
ꯍꯧꯖꯤꯛ ꯏꯕꯥꯅꯤꯅ ꯋꯥ ꯉꯥꯡꯕ ꯂꯣꯟꯁꯤꯁꯨ ꯑꯩꯗꯤ ꯑꯝ ꯇꯔꯥꯅꯤꯊꯣꯏ ꯀꯥꯕ ꯐꯥꯎ ꯂꯧꯕꯅꯦ ꯑꯁꯤꯁꯦ ꯑꯗꯨꯒꯤ ꯎꯝ ꯃꯤꯠ ꯂꯨꯁꯤꯜꯂꯒ ꯄꯥꯊꯣꯛꯄꯁꯨ ꯉꯝꯃꯦ ꯍꯥꯏꯕ ꯑꯩꯅ ꯑꯗꯣ ꯍꯧꯖꯤꯛ ꯑ ꯑꯉꯥꯡ ꯇꯥꯛꯄꯁꯦꯖꯤ ꯏꯕꯥꯅꯤꯅ ꯉꯥꯡꯕ ꯂꯣꯟꯁꯦ ꯍꯩꯕ ꯃꯤꯕꯨ ꯍꯩꯕ ꯃꯤꯕꯨ ꯊꯤꯅꯩꯌꯦꯕ ꯃꯤꯁꯤꯡꯁꯦ
ꯑꯣ ꯑꯣ ꯑꯣ
ꯀꯣ ꯊꯤꯕꯅꯦ ꯁꯤꯋꯥꯏꯒꯤ ꯃꯤꯁꯤꯡꯗꯤ ꯑꯗꯣ ꯑꯩꯁꯦ ꯎꯝ ꯑꯗꯨꯒꯤ ꯑꯩ ꯑꯩꯁꯦ ꯍꯧꯖꯤꯛꯁꯨ ꯃꯤ ꯃꯇꯝ ꯂꯩꯇꯦꯅ ꯑꯩꯒꯤꯗꯤ ꯕꯦꯁꯃꯔꯤ ꯆꯠꯄ ꯐꯥꯎꯁꯨ ꯌꯥꯝ ꯋꯥꯔꯤꯕꯅꯦꯕ ꯑꯗꯣ ꯋꯥꯕ ꯑꯗꯨ ꯃꯇꯝ ꯂꯩꯇꯦ ꯍꯥꯏꯔꯁꯨ ꯑꯉꯥꯡ ꯑꯃ ꯅꯤꯄꯥꯟ ꯀꯥꯕ ꯃꯥꯄꯟ ꯀꯥꯕ ꯑꯉꯥꯡ ꯑꯃ ꯇꯧꯕꯤꯌꯣ ꯇꯧꯕꯤꯌꯣ ꯑꯩꯒꯤ ꯑꯩꯕꯨ ꯊꯥꯏꯅ ꯂꯧꯔꯝꯕ ꯀꯣ ꯃꯥ ꯇꯔꯦꯠ ꯀꯥꯔꯤꯉꯩꯗ ꯑꯗꯨ ꯃꯈꯣꯏꯁꯦ ꯌꯨꯝ ꯍꯣꯡꯕꯗꯒꯤ ꯇꯣꯛꯈ꯭ꯔꯕ ꯑꯗꯨ ꯍꯧꯖꯤꯛꯁꯦ ꯑꯃꯨꯛꯀ ꯂꯧꯕꯤꯌꯣ ꯀꯔꯤꯅꯣ ꯂꯤꯁꯤꯡ ꯇꯔꯥ ꯑꯣꯏꯔꯁꯨ ꯄꯤꯒꯦ ꯍꯥꯏꯅꯀꯣ ꯑꯗꯨꯝ ꯑꯉꯥꯡꯗꯨꯗꯤ ꯌꯥꯝ ꯅꯨꯡꯁꯤꯌꯦ ꯍꯣꯠꯅꯕ ꯌꯥꯝ ꯀꯜꯂꯦꯗ ꯑꯣꯏꯔꯁꯨ ꯇꯝ ꯂꯩꯇ꯭ꯔꯕ ꯃꯥꯕꯨ ꯂꯧꯅꯤꯡꯉꯥꯏ ꯑꯩꯅ ꯃꯥꯕꯨ ꯃꯥꯒꯤ ꯂꯤꯁꯤꯡ ꯇꯔꯥꯗꯣ ꯄꯥꯝꯔꯒ ꯑꯩꯅ ꯑ ꯑꯩꯅ ꯍꯥꯟꯅ ꯂꯧꯔꯝꯕꯁꯨ ꯇꯣꯛꯅꯤꯡꯉꯥꯏ ꯅꯠꯇꯦꯕ ꯗꯤ ꯑꯗꯨꯒꯤ ꯁꯥꯎꯒꯅꯨ ꯑꯩ ꯃꯇꯝ ꯂꯩꯇꯕꯒꯤꯅꯦ ꯑꯗꯨ ꯑꯣꯏꯔꯁꯨ ꯑꯗꯨꯝ ꯁꯨꯇꯤ ꯅꯨꯃꯤꯠ ꯑꯩ ꯁꯪꯔꯗꯤ ꯉꯥꯏꯍꯥꯛ ꯉꯥꯏꯍꯥꯛ ꯑꯗꯨꯝ ꯈꯔ ꯇꯥꯛꯄꯤꯒꯦꯀꯣ ꯄꯩꯁꯥ ꯂꯧꯗꯕꯤꯗ ꯍꯥꯏꯕ ꯑꯩꯅ
ꯑ ꯑ ꯑ
ꯑ ꯃꯤ ꯑꯉꯥꯡꯁꯨ ꯖꯠꯖꯥꯠ ꯊꯦꯡꯅꯔꯛꯑꯦ ꯑꯩꯗꯤ ꯑꯁ ꯂꯣꯏꯕꯖꯥꯠꯅꯤ ꯉꯥꯡ ꯂꯥꯏꯔꯤ ꯇꯥꯔꯛꯄꯗꯣ ꯑꯗꯨꯒ ꯅꯨꯡꯊꯤꯟꯗ ꯂꯧꯕ ꯑꯉꯥꯡ ꯑꯃ ꯃꯥꯁꯦ ꯄꯤꯛ꯭ꯂꯤꯉꯩꯗꯒꯤꯅ ꯑ ꯂꯥꯏꯍꯧ ꯇꯧꯔꯒ ꯂꯥꯏꯍꯧꯗꯣ ꯍꯦꯟ ꯆ ꯏꯪꯈ꯭ꯔꯕꯒꯤ ꯃꯀꯣꯛ ꯐꯥꯎ ꯌꯧꯈ꯭ꯔꯕ ꯂꯩꯌꯦꯀꯣ ꯑꯗꯨꯒꯗꯤꯒꯨꯝꯕ
ꯎꯝ ꯂꯩꯌꯦ
ꯑꯗꯨ ꯑꯗꯨ ꯃꯨꯀꯣꯛ ꯐꯥꯎ ꯌꯧꯈ꯭ꯔꯕꯒꯤ ꯃꯥꯁꯦ ꯑꯗꯨꯗꯒꯤ ꯀꯥꯎꯒꯟꯕꯒꯤ ꯂꯥꯏꯅꯥꯅꯅꯥ ꯐꯥꯈ꯭ꯔꯦꯕ ꯑꯉꯥꯡꯁꯦ
ꯎꯝ ꯎꯝ ꯎꯝ
ꯑꯗꯨ ꯑꯗꯨꯒꯤ ꯑꯗꯨ ꯁ ꯍꯧꯖꯤꯛ ꯑꯩꯕꯨ ꯑꯩꯅ ꯇꯥꯈ꯭ꯔꯤꯕꯅꯦ ꯃꯥꯁꯦ ꯑꯗꯨ ꯍꯧꯖꯤꯛ ꯍꯥꯏꯔ ꯍꯧꯖꯤꯛ ꯀꯥꯎꯕ ꯃꯥꯗꯤ
ꯑꯆꯥ ꯑꯆꯥ ꯑꯆꯥ
ꯂꯥꯏꯔꯤꯛꯁꯨ ꯌꯥꯝ ꯄꯥꯏꯌꯦ ꯂꯥꯎ ꯂꯥꯎꯔꯒ ꯐꯝꯔꯒ ꯑꯗꯨꯝ ꯄꯥꯏꯌꯦ ꯑꯗꯨ ꯑꯣꯏꯔꯁꯨ ꯃꯥꯁꯦ ꯃꯀꯣꯛ ꯄꯨꯕ ꯉꯝꯗꯕ ꯑꯌꯥꯝꯕꯁꯦ ꯀꯣ ꯑꯗꯨꯕꯨ ꯑꯩꯅ ꯍꯟꯗꯛꯁꯦ ꯃꯥꯕꯨ ꯍꯟꯗꯛꯈꯛ ꯂꯧꯕ ꯍꯧꯕꯅꯦ ꯃꯥꯕꯨꯁꯦ ꯃꯄꯥꯁꯦ ꯃꯄꯥꯁꯦ ꯑꯣꯐꯤꯁ ꯑꯆꯧꯕꯅꯦꯕ ꯁꯤꯚꯥꯏꯒꯤꯀꯣ ꯑꯗꯣ ꯃꯣꯏꯗꯣ ꯑꯩꯉꯣꯟꯗ ꯄꯥꯎ ꯐꯥꯎꯔꯛꯂꯒ ꯅꯪꯁꯦ ꯑꯃꯨꯔꯛ ꯇꯧꯕꯤꯌꯣ ꯑꯇꯣꯞꯄ ꯑꯣꯖꯥꯁꯤꯡ ꯂꯧꯋꯦ ꯑꯗꯨ ꯑꯣꯏꯔꯁꯨ ꯏꯆꯥꯗꯣ ꯄꯥꯡꯍꯟꯕꯒꯤ ꯂꯧꯕꯤꯅꯤꯡꯗꯦ ꯍꯥꯏꯕꯅ ꯌꯥꯕ ꯝꯃꯦ ꯍꯥꯏꯕꯀꯣ
ꯑ ꯑꯣ
ꯍꯥꯏꯕꯗꯤ ꯑꯉꯥꯡꯁꯦ ꯄꯥꯡꯃꯜꯂꯁꯨ ꯂꯧꯕ ꯋꯥꯕꯅꯦ
ꯑꯁ ꯎ ꯎꯝ ꯁꯦꯡꯕꯅꯦ ꯎꯝ ꯌꯥꯝ ꯋꯥꯕꯅꯦ ꯎꯝ
ꯌꯥꯝ ꯋꯥꯕꯅꯦꯕ ꯑꯗꯨꯒꯤ ꯑꯩꯁꯦ ꯍꯣꯏ ꯌꯦꯡꯅꯨꯁꯦ ꯍꯥꯏꯅ ꯑꯩꯁꯦ ꯍꯧꯕ ꯃꯇꯝꯁꯤꯗ ꯑꯉꯥꯡꯁꯦ ꯑꯩꯅ ꯑꯗꯨꯝ ꯌꯦꯡꯔꯛꯄ ꯃꯇꯝ ꯗ ꯑꯉꯥꯡꯁꯦ ꯃꯀꯣꯛꯁꯦꯣꯟꯕ ꯁꯣꯜꯂꯦꯕ ꯃꯥꯒꯤ
ꯑꯆꯥ ꯑꯆꯥ ꯑꯆꯥ ꯑ ꯑ ꯑ
ꯑꯗꯣ ꯑꯩꯅ ꯍꯪꯕ ꯃꯃꯥꯕꯨ ꯀꯔꯤ ꯇꯧꯕ ꯃꯥꯁꯦ ꯑꯗꯨꯝ ꯎ ꯑꯟꯇꯤ ꯅꯈꯣꯏꯁꯦ ꯑꯉꯥꯡꯁꯦ ꯍꯤꯗꯥꯛꯀꯨꯝꯕ ꯍꯥꯞꯄꯤꯤꯖꯕ꯭ꯔꯥ ꯃꯀꯣꯛꯀꯤ ꯍꯤꯗꯥꯛꯀꯨꯝꯕ ꯍꯪꯕꯅꯦꯕ ꯑꯗꯨ ꯃꯥꯗꯣ ꯌꯥꯝ ꯀꯥꯎꯒꯠꯂꯦ ꯑꯩꯅ ꯍꯥꯏꯕꯅꯦꯕ ꯑꯗꯨ ꯃꯃꯥꯁꯦ ꯑꯗꯨꯝ ꯍꯥꯏꯔꯦ ꯉꯁꯥꯏ ꯂꯥꯏꯍꯧ ꯇꯧꯍꯟꯕ ꯗꯗꯒꯤ ꯃꯥ ꯃꯀꯣꯛ ꯀꯥꯕꯗꯒꯤꯀꯣ
ꯎꯝ ꯎꯝ
ꯑꯗꯨꯃꯥꯏꯅ ꯃꯥꯁꯦ ꯀꯥꯎꯕꯒꯤ ꯂꯥꯏꯅꯥ ꯂꯩꯈꯤꯕꯅꯦ ꯍꯥꯏꯅ ꯍꯥꯏꯌꯦꯕ ꯑꯗꯨꯒꯤ ꯑꯩꯁꯦ ꯐꯣꯟꯗ ꯌꯦꯡꯂꯡꯔꯒ ꯊꯤꯔꯒ ꯃꯦꯃꯣꯔꯤꯒꯤ ꯊꯤꯕ ꯃꯇꯝꯗ ꯎꯝ ꯆꯦ ꯇꯥꯏꯝ ꯇꯦꯕꯜꯗꯣ ꯅꯨꯡꯇꯤꯒꯤ ꯑꯩꯅ ꯄꯥꯍꯟꯕ ꯄꯥꯍꯟ ꯂꯥꯏꯔꯤꯛ ꯄꯥꯕ ꯍꯧꯗ꯭ꯔꯤꯉꯩꯗ ꯑꯇꯣꯞꯄ ꯄꯥꯕ ꯍꯧꯗ꯭ꯔꯤꯉꯩꯗ ꯑꯩꯅ ꯇꯔꯦꯠꯀꯤ ꯇꯥꯏꯝ ꯇꯦꯕꯜ ꯍꯥꯏꯌꯣ ꯍꯥꯏꯔꯒ ꯍꯥꯏꯍꯟꯕ ꯑꯗꯨꯝ ꯍꯥꯏꯍꯜꯂꯒ ꯃꯥꯁꯦ ꯂꯥꯏꯔꯤꯛ ꯄꯥ ꯁꯦ ꯑ ꯅꯍꯥꯟꯗꯤ ꯃꯥ ꯃꯃꯥꯡ ꯆꯍꯤꯗꯤ ꯐꯦꯜ ꯑꯗꯨꯝ ꯇꯧꯋꯦ ꯍꯥꯏꯌꯦ ꯑꯗꯨꯗꯣ ꯍꯟꯗꯛꯁꯦ ꯑꯦꯛꯖꯥꯝ ꯑꯍꯥꯟꯕꯒꯤ ꯑꯦꯛꯖꯥꯝꯁꯦ ꯄꯥꯁ ꯂꯣꯏꯅꯃꯛ ꯇꯧꯔꯒ ꯂꯥꯛꯈ꯭ꯔꯕ ꯑꯗꯨꯒꯤ ꯃꯃꯥꯈꯣꯏꯗꯨ ꯍꯔꯥꯎꯔꯒ ꯀꯣ
ꯎꯝ ꯎꯝ
ꯑꯗꯨꯒ ꯑꯃꯁꯁꯨ ꯂꯩꯔꯤꯌꯦ ꯑꯉꯥꯡ ꯂꯥꯏꯔꯤꯛ ꯇꯥꯛꯄꯁꯦ ꯄꯩꯁꯥ ꯆꯥꯡ ꯅꯥꯏꯅ ꯄꯤꯕ ꯃꯃꯟꯗꯣ ꯆꯥꯡ ꯅꯥꯏꯅ ꯄꯤꯕ ꯑꯉꯥꯡꯗꯤ ꯂꯥꯏꯔꯤꯛ ꯐꯖꯅ ꯇꯥꯛꯄꯤꯅꯤꯡꯕꯅꯦ ꯑꯁꯤ ꯑꯩ ꯈꯛꯇ ꯅꯠꯇꯦ ꯑꯩ ꯄꯩꯁꯥ ꯆꯣꯄꯤꯒꯤꯅ ꯍꯥꯏꯕ ꯅꯠꯇꯦ ꯑꯁꯤ ꯑꯣꯖꯥ ꯂꯣꯏ ꯂꯣꯏꯅꯃꯛ ꯍꯥꯏꯕꯅꯦ ꯁꯤꯦ ꯃꯃꯥ ꯃꯄꯥꯅ ꯄꯩꯁꯥ ꯃꯇꯝ ꯃꯇꯝ ꯆꯥꯅ ꯄꯤꯕ ꯑꯩꯈꯣꯏꯗꯤ ꯑꯉꯥꯡꯗꯨꯁꯨ ꯑꯉꯥꯡꯗꯨ ꯄꯥꯡꯉꯝꯃꯁꯨ ꯄꯥꯡꯉꯁꯨ ꯑꯉꯥꯡꯗꯣ ꯐꯖꯅ ꯇꯥꯛꯄꯤꯅꯤꯡꯉꯦꯕ
ꯑꯗꯣ ꯑꯉꯥꯡꯗꯣ ꯀꯩꯅꯣ ꯇꯧꯔꯕꯅꯤꯅꯦ ꯎꯝ ꯏꯇꯤꯛꯞꯁꯤ ꯂꯩ ꯏꯄꯤꯛ ꯂꯤꯂꯤꯞꯁꯤ ꯂꯩꯕ ꯃꯥꯂꯦꯅꯦ ꯑꯗꯨꯗꯤ ꯃꯀꯣꯛ ꯃꯀꯣꯛ ꯎꯝ
ꯈꯪꯗꯦ ꯑꯗꯨꯕꯨ ꯃꯀꯣꯛꯁꯦ ꯈꯔ ꯃꯀꯣꯛꯁꯦ ꯈꯔ ꯁꯣꯜꯂꯦ ꯃꯥꯁꯦꯀꯣ
ꯑꯥ ꯑꯥ
ꯀꯥꯎꯒꯜꯂꯦ ꯑꯗꯨ ꯑꯗꯨ ꯀꯥꯎꯒꯟꯕꯗꯣ ꯈꯪꯗꯕꯗꯤ ꯅꯠꯇꯕ ꯃꯥꯁꯦ ꯑꯗꯨ ꯃꯀꯣꯛꯁꯦ ꯏꯁꯂꯣ ꯑꯣꯏꯕ ꯇꯞꯄ ꯀꯣ ꯑꯗꯨꯒꯤ ꯀꯣꯛ ꯃꯥꯒꯤ ꯃꯀꯣꯛꯇꯗꯤ ꯂꯩꯌꯦ ꯄꯥꯎꯈꯨꯝꯗꯣ ꯂꯩꯔꯁꯨ ꯁꯨ ꯍꯥꯏꯗꯣꯛꯄꯗꯣ ꯇꯞꯈ꯭ꯔꯕꯅꯤꯅ ꯑꯩꯅ ꯑꯗꯨ ꯐꯥꯕ ꯉꯝꯕꯅꯤꯅ ꯑꯩꯅ ꯑꯗ ꯀꯣꯏꯁꯟꯁꯦ ꯍꯦꯛ ꯋꯥꯍꯪꯁꯦ ꯍꯪꯕ ꯃꯇꯝꯗ ꯃꯥꯁꯦ ꯈꯨꯗꯛꯇ ꯑꯟꯁꯔ ꯄꯤꯗꯦꯕ ꯑꯟꯁꯥ ꯂꯥꯟꯕ ꯑꯗꯨꯝ ꯄꯤꯔꯛꯑꯦꯕ ꯈꯪꯉꯁꯨ ꯂꯥꯟꯕ ꯍꯦꯛ ꯍꯦꯛ ꯄꯤꯔꯛꯄ ꯑꯗꯨꯒꯤ ꯑꯩꯅ ꯍꯟꯖꯤꯟ ꯍꯟꯖꯤꯟ ꯍꯉꯒ ꯑꯆꯨꯝꯕ ꯄꯥꯎꯈꯨꯝꯗꯣ ꯀꯣꯊꯣꯛꯄꯅꯦꯕ ꯑꯩꯅ
ꯌꯥꯝ ꯐꯥꯏꯅꯦ ꯑꯗꯨꯗꯤ
ꯑꯗꯨꯅꯦ ꯑꯁ ꯑꯗꯨꯅꯦ ꯑꯩꯅ ꯍꯥꯏꯔꯤꯁꯦ ꯑꯉꯥꯡ ꯆꯥꯅ ꯊꯦꯡꯅꯩꯑꯦ ꯃꯁꯥꯅ ꯄꯥ ꯊꯔꯒ ꯉꯝꯕ ꯑꯩꯅ ꯑꯩꯒꯤ ꯄꯥꯡꯒꯜ ꯆꯪꯗ꯭ꯔꯒ ꯑꯩꯅ ꯑꯣ ꯄꯥꯔꯣꯀꯣ ꯁꯤ ꯍꯥꯏꯔꯒ ꯃꯁꯥꯅ ꯑꯗꯨꯝ ꯄꯥꯕ ꯉꯝꯕ ꯑꯉꯥꯡꯁꯨ ꯂꯩꯌꯦꯀꯣ
ꯑꯆꯥ ꯑꯆꯥ ꯑꯆꯥ ꯑ ꯗꯣ ꯂꯩꯌꯦ ꯅꯦꯆꯔꯦꯜꯂꯤꯀꯣ ꯑꯗꯨꯝ ꯃꯍꯧꯁꯥ ꯑꯗꯨꯝ ꯍꯩꯕ ꯃꯤꯁꯨ ꯂꯩꯌꯦꯕ
ꯍꯣꯏ ꯑꯗꯨꯒ ꯑ ꯑꯩ ꯑꯁꯤ ꯄꯥꯗꯕ ꯌꯥꯗꯦꯀꯣ ꯍꯥꯏꯅ ꯃꯁꯥꯗ ꯄꯥꯈꯠꯄ ꯁꯔꯨꯛ ꯂꯩꯕ ꯑꯉꯥꯡꯁꯤꯡꯁꯨ ꯌꯥꯝ ꯊꯦꯡꯅꯩꯌꯦꯀꯣ ꯑꯗꯨꯒ ꯄꯥꯑꯣꯣ ꯍꯥꯏꯔꯝꯃꯁꯨ ꯉꯁꯤ ꯄꯥꯎꯀꯣ ꯑꯩ ꯍꯡ ꯍꯪꯒꯅꯤ ꯍꯥꯏꯔꯁꯨ ꯑꯦ ꯀꯔꯤ ꯇꯧꯒꯦꯔꯥ ꯍꯪꯅꯤ ꯍꯪꯁꯨꯅꯨ ꯄꯥꯗ꯭ꯔꯗꯤ ꯂꯣꯏꯔ ꯔꯦ ꯍꯥꯏꯕ ꯑꯉꯥꯡꯁꯤꯡꯁꯨ ꯈꯔ ꯂꯩꯌꯦ
ꯎꯝ ꯎꯝ ꯑꯗꯨꯃꯥꯏꯅ ꯇꯧꯋꯦ
ꯑꯗꯨꯒꯤ ꯑꯉꯥꯡ ꯂꯣꯏꯕꯁꯤ ꯁꯦ ꯑꯩ ꯑꯗꯨꯗꯒꯤ ꯎꯝ ꯑꯩꯁꯦ ꯑꯉꯥꯡ ꯆꯖꯥꯖꯥꯠ ꯂꯣꯏꯅꯔꯛꯄꯒꯤ ꯑꯁꯦꯡꯕꯗꯤ ꯑꯩꯁꯦ ꯄꯦꯁꯦꯟꯁ ꯂꯩꯇꯕ ꯃꯤꯅꯦ ꯀꯣ ꯑꯗꯨꯕꯨ ꯑꯉꯥꯡ ꯖꯥ ꯖꯥꯗꯤ ꯑꯁꯨꯃꯥꯏꯅ ꯂꯩ ꯇꯥꯔꯒ ꯂꯣꯏꯅꯔꯔꯕꯗꯤ ꯑꯩ ꯄꯦꯁꯦꯟꯁ ꯌꯥꯝ ꯂꯩꯈ꯭ꯔꯕꯅꯦ ꯑꯩꯁꯨꯦ ꯐꯥꯔꯁꯇꯗꯤ ꯑꯍꯥꯟꯕꯗꯗꯤ ꯈꯨꯠꯁꯦ ꯍꯦꯛ ꯍꯦꯛ ꯈꯨꯠꯁꯦ ꯌꯥꯝ ꯊꯨꯑꯦꯕ ꯑꯩꯁꯦ
ꯑ ꯍ
ꯑꯩꯈꯣꯏ ꯌꯥꯝ ꯊꯨꯕꯅꯦ ꯍꯦꯛꯇ ꯈꯨꯈꯣꯏ ꯊ ꯀꯖꯥꯔꯛꯄꯗꯣ ꯑꯩꯅ ꯃꯤꯠꯇ ꯑꯩ ꯅꯨ ꯃꯤꯠꯇ ꯑꯩꯒꯤ ꯃꯤꯠꯇ ꯈꯔ ꯑꯩꯒꯤ ꯈꯔ ꯖꯨꯠ ꯆꯥꯗꯕ ꯎꯔꯦ ꯍꯥꯏꯔꯗꯤ ꯑꯩꯗꯤ ꯍꯦꯛꯇ ꯊꯟꯉꯛꯑꯦꯕ ꯑꯗꯨꯕꯨ ꯑꯉꯥꯡ ꯇꯥꯛꯄꯗꯒꯤ ꯌꯥꯝꯅ ꯐꯊꯕ ꯄꯨꯛꯅꯤꯡ ꯐꯠꯊꯕ ꯁꯨꯔꯨꯛꯇꯣ ꯑꯗꯨ ꯌꯥꯝ ꯂꯩꯈ꯭ꯔꯦ ꯍꯧꯖꯤꯛꯇꯤ ꯑꯗꯨꯒꯤ ꯂꯥꯏꯔꯤꯛ ꯇꯥꯛꯄꯁꯨ ꯀꯥꯟꯅꯕ ꯌꯥꯝ ꯂꯩꯌꯦ ꯍꯥꯏꯔꯤꯁ
ꯑ ꯑ ꯑꯗꯨꯅꯦ ꯑꯉꯥꯡꯁꯨ ꯅꯨꯡꯁꯤꯕ ꯍꯧꯔꯝꯕꯅꯤꯅꯦ ꯑꯗꯨꯗꯤ ꯑꯉꯥꯡ ꯑꯉꯥꯡ ꯇꯥꯛꯄꯅꯤꯅ ꯑꯉꯥꯡꯈꯣꯏꯗꯣ
ꯑꯉꯥꯡꯁꯤꯡꯁꯨꯣ ꯌꯥꯝ ꯅꯨꯡꯁꯤ ꯑꯗ ꯑꯩ ꯑꯉꯥꯡ ꯑꯩ ꯑꯩꯗꯤꯀꯣ ꯑꯩꯅ ꯑꯁꯦꯡꯕ ꯍꯥꯏꯒꯦ ꯑꯉꯥꯡ ꯂꯩ ꯑꯉꯥꯡꯒꯤ ꯑꯦꯛꯖꯥꯝ ꯃꯇꯝꯗ ꯑꯩꯗꯤ ꯑꯩꯗꯤ ꯇꯨꯝꯕ ꯌꯥꯗꯕꯅꯦ ꯑꯉꯥꯡ ꯐꯥꯗ꯭ꯔꯒ ꯆꯀ꯭ꯔꯗꯤ ꯑ ꯑꯩꯈꯣꯏ ꯍꯧꯖꯤꯛꯇꯤ ꯃꯤꯒꯤ ꯌꯨꯝꯗ ꯂꯧꯕ ꯆꯠꯂꯦꯕ ꯑꯗꯨ ꯊꯥꯏꯅꯗꯤ ꯎꯝ ꯆꯍꯤ ꯑꯅꯤ ꯑꯍꯨꯝ ꯃꯥꯡꯗꯦ ꯑꯩꯁꯦ ꯌꯨꯝꯗ ꯑꯗꯨꯝ ꯇꯧꯔꯝꯃꯦ ꯑꯉꯥꯡꯁꯤꯡ ꯃꯉꯥ ꯇꯔꯥ ꯇꯔꯥ ꯍꯦꯟꯅ ꯀꯣ ꯑꯗꯨ ꯇꯧꯕꯗꯨ ꯑꯦꯛꯖꯥꯝ ꯃꯇꯝꯗ ꯈꯔ ꯁꯣꯟꯕ ꯑꯉꯥꯡꯁꯤꯡꯁꯦ ꯐꯥꯗ꯭ꯔꯦ ꯍꯥꯏꯔꯗꯤ ꯑꯩ ꯌꯨꯝꯗ ꯄꯨꯡ ꯇꯔꯥ ꯍꯦꯟꯕ ꯐꯥꯎꯁꯨ ꯐꯝꯔꯒ ꯄꯥꯍꯟꯕꯅꯦ ꯑꯩꯒꯤ ꯏꯁꯥꯒꯤ ꯇꯦꯕꯜꯗꯀꯣ
ꯑꯥ ꯑꯥ
ꯑꯗꯨꯒꯤ ꯑꯗꯨꯅꯁꯨ ꯑꯩꯒꯤ ꯏꯁꯥꯒꯤ ꯑꯗꯨꯃꯥꯏꯅ ꯍꯣꯠꯅꯕꯒꯤ ꯁꯨꯔꯥꯛ ꯈꯪꯗꯦ ꯏꯁꯣꯔꯅ ꯑꯗꯨꯝ ꯑꯉꯥꯡꯗꯤ ꯑꯗꯨꯝ ꯄꯤꯔꯛꯑꯦꯀꯣ ꯇꯨꯁꯤ ꯇꯨꯏꯁꯟ ꯂꯑꯣ ꯍꯥꯏꯅꯀꯣ